ꯑꯧ ꯇꯥꯔꯦ ꯇꯥꯔꯦ ꯀꯩꯗꯧꯕꯤꯔꯤꯅꯣ
ꯉꯁꯥꯏ ꯍꯧꯖꯤꯛꯁꯦ ꯉꯁꯥꯏ ꯐꯝꯃꯝꯕꯅꯦ ꯍꯧꯖꯤꯛ ꯍꯧꯖꯤꯛ ꯋꯥꯕꯒꯤ ꯑꯃꯨꯛ ꯇꯨꯝꯖꯟ
ꯑꯥ ꯊꯕꯛ ꯌꯥꯝ ꯆꯤꯟꯕ꯭ꯔꯥ
ꯊꯕꯛꯁꯦ ꯇꯨꯝꯕ ꯈꯛꯇ ꯉꯥꯏꯔꯦꯗ ꯇꯨꯝꯕ ꯐꯥꯎ ꯆꯤꯜꯂꯦ ꯑꯩꯈꯣꯏ
ꯑꯗꯨꯃꯥꯏꯅ ꯇꯨꯝꯃ ꯑꯗꯨꯝ ꯂꯩꯔꯝꯃꯒ ꯅꯣꯡ ꯐꯥꯗꯣꯛꯀ ꯆꯠꯊꯣꯛꯄꯁꯦ ꯌꯥꯝ ꯋꯥꯕꯅꯤꯀꯣ
ꯑꯥ ꯑꯥ ꯐꯔꯛꯄꯁꯨ ꯌꯥꯏꯗ ꯑꯗꯣꯝꯁꯨ ꯑꯁ ꯑꯗꯨꯝ ꯇꯨꯝꯃ ꯂꯩꯔꯅꯤꯗ ꯑꯩꯁꯨ ꯑꯥ ꯑꯥ ꯊꯥ ꯊꯥ ꯑꯃꯗꯤ ꯌꯧꯔꯛꯑꯕꯅꯦ ꯅꯨꯃꯤꯠ ꯇꯔꯥꯔꯥꯔꯥ ꯀꯨꯟꯒꯨꯝꯕꯗꯤ ꯑꯗꯨꯝ ꯇꯨꯝꯃ ꯂꯩꯔꯅꯤ
ꯌꯥꯝ ꯐꯩꯅꯦ ꯍꯥꯏꯗꯤ ꯆꯍꯤꯒꯤ ꯑꯣꯏꯅ ꯅꯤꯅꯦ
ꯀꯩꯅꯣ ꯀꯩꯝꯇ ꯊꯣꯛꯇ꯭ꯔꯕꯣ ꯍꯥꯏꯖꯦ ꯌꯨꯝꯗꯒꯤ
ꯊꯣꯛꯇꯦꯑꯦ ꯊꯣꯛꯀꯅꯤ ꯑꯗꯨꯝ ꯈꯔ ꯃꯔꯛ- ꯃꯔꯛꯇ
ꯊꯣꯛꯄꯤꯌꯨ ꯊꯣꯛꯄꯤꯌꯨ ꯂꯩꯁꯥ- ꯄꯈꯪꯅꯤꯅꯥ ꯐꯖ-ꯐꯖꯕ ꯃꯌꯥꯝꯁꯨ ꯃꯄꯥꯟꯗ ꯋꯥꯏ ꯆꯥꯏꯔ ꯂꯩ ꯕꯅꯤ ꯈꯔ ꯈꯔ ꯌꯦꯡꯕꯤꯌꯨ ꯃꯤꯠ ꯑꯦꯛꯁꯔꯁꯥꯏꯖ ꯇꯧꯕꯤꯌꯨ
ꯑꯦꯁ ꯅꯪ ꯈꯔ ꯇꯧꯕ ꯃꯥꯜꯂꯦ ꯀꯣ ꯑꯗꯨꯗꯤ
ꯑꯩꯈꯣꯏꯅꯗꯤ-ꯑꯩꯈꯣꯏꯗꯗꯤ ꯑꯦꯛꯁꯔꯁꯥꯏꯖ ꯇꯧꯒꯦꯅ ꯊꯣꯛꯂꯛ ꯑꯖꯨ ꯌꯥꯗꯦꯗ
ꯌꯥꯗ꯭ꯔꯤꯔꯣ ꯂꯩꯔꯕꯒꯤꯔꯣ
ꯅꯠꯇꯦ ꯑꯣ ꯍꯣ ꯑꯦꯛꯁꯔꯁꯥꯏꯖ ꯇꯧꯕ ꯌꯥꯕ ꯃꯤ ꯀꯅꯥꯝ ꯂꯩꯇꯦ ꯁꯦ
ꯎꯪꯎꯪ ꯌꯦꯡꯕ ꯌꯥꯕ ꯑꯝꯇ ꯌꯥꯎꯗꯦꯕ
ꯑꯥ ꯌꯥꯗꯦ- ꯂꯩꯇꯦ
ꯑꯣ ꯑꯌꯥꯕ ꯉꯥꯏꯔꯣꯀꯣ ꯑꯗꯨꯗꯤ
ꯑꯗꯨꯗ
ꯎꯪꯎꯪ ꯍꯣꯏ ꯑꯗꯨꯗ
ꯌꯦꯡꯉꯣ- ꯌꯦꯡꯉꯣ ꯍꯣꯠꯅꯕꯤꯌꯨ- ꯍꯣꯠꯅꯕꯤꯌꯨ
ꯑꯥ ꯑꯩꯈꯣꯏ ꯑꯩꯈꯣꯏ ꯑꯥꯗ ꯑꯗꯨꯛ ꯐꯖ-ꯐꯖꯕ ꯃꯌꯥꯝ ꯂꯩꯌꯦꯗ ꯁꯤꯗꯒꯤ ꯀꯩ-ꯀꯩ ꯌꯦꯡꯗꯣꯏꯅꯣ
ꯃꯥꯅꯦ ꯃꯥꯅꯦ ꯌꯦꯡꯕ ꯑꯝꯇ ꯌꯥꯗꯕꯅꯤꯗ ꯃꯄꯥꯜ ꯂꯣꯝꯁꯦ
ꯑꯗꯨꯅꯤ ꯑꯃꯨꯛ ꯊꯤ ꯊꯤꯅ ꯍꯥꯏꯔꯛꯇꯣꯔꯦ ꯑꯩꯁꯦ ꯑꯗꯨ ꯍꯥꯏꯔꯔꯣꯏꯒꯦ
ꯎꯝ ꯍꯥꯏꯌꯨꯅꯦ ꯀꯩꯅꯣꯅꯦ ꯐꯖꯩ ꯍꯥꯏꯅꯤꯡꯉꯤꯔꯣ
ꯑꯥꯁ ꯀꯔꯥꯏꯗꯩ ꯌꯔꯦꯁꯦ ꯐꯒꯦꯔ- ꯐꯖꯔꯣꯏꯗ꯭ꯔꯥ ꯃꯅꯝ ꯍꯥꯏꯕꯃꯗꯤ ꯂꯩꯗꯅ
ꯑꯣ ꯌꯥꯝ ꯅꯝꯕꯗꯣ ꯊꯩꯅꯕ ꯀꯥꯟꯗ ꯑꯥꯁ ꯁꯥꯝꯃꯔꯗꯗꯤ ꯋꯥꯕꯅꯦ
ꯍꯣꯏ ꯑꯗꯨꯅꯤ ꯑꯩꯗꯤ ꯇꯥꯜꯂꯦꯕꯗꯨ ꯍꯣꯏ ꯀ꯭ꯂꯥꯁꯀꯨꯝꯕꯗꯁꯨꯅꯦ ꯑꯩꯈꯣꯏ ꯑꯥꯗꯒꯤ ꯑꯩꯈꯣꯏ ꯂꯥꯛꯃꯤꯟꯅꯕ ꯃꯈꯩꯗꯣ ꯑꯗꯨꯈꯣꯏꯒ ꯑꯗꯨꯝ ꯐꯝꯕꯅꯦ ꯅꯠꯇ꯭ꯔꯗꯤ ꯑꯥꯁ ꯁꯤꯒꯦ ꯇꯧꯋꯦ ꯑꯗꯨꯈꯣꯏꯒ ꯐꯥꯝꯕꯑꯣꯏꯕꯅꯦ ꯑ ꯥꯑꯗꯣꯏ ꯑꯩꯈꯣꯏ ꯂꯥꯛꯃꯤꯟꯅꯕ ꯑꯩꯈꯣꯏ ꯈꯔ ꯐꯥꯝꯃꯤꯟꯅꯔꯗꯤ ꯈꯔ ꯐꯔꯦ
ꯍꯣꯠꯅꯕꯤꯌꯨ- ꯍꯣꯠꯅꯕꯤꯌꯨ
ꯌꯦꯡꯕꯤꯌꯨ
ꯑꯍꯥꯟꯕꯗ ꯑꯗꯨ ꯍꯥꯟꯅ ꯅꯝꯕ ꯍꯥꯟꯅ ꯊꯤ ꯅꯥꯝꯗꯕ ꯍꯥꯟꯅ ꯊꯤꯔꯣ ꯑꯁ ꯑꯅꯤꯁꯨꯕꯗ ꯃꯁꯛ ꯑꯃꯨꯛ ꯌꯦꯡꯕꯤꯔꯣ
ꯑ ꯑꯗꯨꯒ
ꯑꯗꯨꯒ ꯈꯪꯗ꯭ꯔꯦ
ꯑꯗꯨꯒ ꯑꯥ ꯏꯁ ꯈꯪꯕꯤꯌꯣ ꯀꯔꯤꯅꯣ ꯍꯥꯏꯌꯣꯅꯦ ꯈꯥ ꯍꯥꯏꯌꯣꯅꯦ
ꯑꯥꯏꯅꯤꯡꯗꯦꯅꯦ ꯄꯥꯏꯅꯤꯡꯗꯦꯅꯦ
ꯍꯥꯏꯅꯤꯡꯗꯕꯅꯤꯅꯦ
ꯍꯣꯏ ꯍꯣꯏ ꯂꯩꯕꯤꯌꯨꯀꯣ ꯅꯪꯁꯦ ꯌꯨꯝꯗ ꯂꯩꯕꯤꯌꯣ ꯑꯩ ꯊꯣꯂꯥꯀꯥꯟꯗ ꯑꯝꯇ ꯀꯣꯏꯊꯣꯛꯄꯤꯔꯛꯑꯣ ꯍꯩꯔꯥꯎ ꯆꯤꯡꯒꯗꯨ ꯀꯣꯏꯊꯣꯄꯤꯔꯣ
ꯀꯣꯏꯊꯣꯛꯄ ꯇꯜꯂꯦ ꯌꯥꯝ ꯋꯥꯏꯑꯦ
ꯑꯦ ꯑꯥ
ꯆꯩꯔꯥꯎ ꯆꯤꯡꯗꯣ ꯌꯥꯝꯅ ꯀꯥꯕ ꯉꯝꯗ꯭ꯔꯦ ꯌꯥꯝ ꯍꯧꯖꯤꯛꯀꯥꯟ ꯃꯤ ꯌꯥꯝ ꯀꯥꯅꯕꯅꯦ ꯐꯣꯇꯣ ꯀꯥꯞꯅꯕꯅꯦ
ꯑꯥ
ꯌꯥꯝꯅ ꯑꯌꯨꯛ ꯉꯟꯇꯥꯗ ꯑꯩ ꯅꯣꯡꯃ ꯅꯨꯡꯊꯤꯟ ꯑꯝ ꯀꯥꯔꯨꯏ ꯁꯤꯒꯦ ꯇꯧꯗꯅ ꯁꯣꯔꯒ ꯇꯠꯀꯦ ꯇꯧꯋꯦ ꯅꯨꯡꯗꯥꯡ ꯋꯥꯏꯔꯝꯅꯤ
ꯑꯣ ꯑꯣ ꯃꯣꯏꯁꯤ ꯅꯨꯡꯗꯥꯡꯗꯀꯣ ꯀꯩ ꯍꯥꯏꯁꯦꯔꯦ ꯃꯣꯏ ꯊꯤꯡꯉꯝꯗꯥꯏꯗꯣ ꯃꯣꯏ ꯄꯨꯂꯤꯁ ꯂꯩ ꯖꯒꯥꯗꯨꯗ ꯑꯗꯨꯗ
ꯎꯝ ꯑꯩꯈꯣꯏꯗꯤ ꯑꯩꯁꯦ ꯈꯔ ꯉꯟꯅ ꯆꯠꯂꯦꯕ ꯄꯨꯡ ꯃꯔꯤ ꯑꯗꯥꯏꯗ ꯆꯠꯂꯦꯕꯀꯣ ꯑꯗꯨꯗꯨꯅ ꯀꯨꯝꯊꯔꯛꯄ ꯐꯧꯗ ꯑꯗꯨꯝ ꯉꯥꯜꯂꯦꯕ ꯑꯗꯨꯒ ꯀꯩ ꯍꯥꯏꯅꯤ ꯅꯨꯡꯁꯤꯠ ꯑꯁꯦꯡꯕꯗꯣ ꯀꯌꯥ ꯐꯪꯉꯛꯇ꯭ꯔꯦꯕ
ꯑꯣ
ꯍꯦꯛꯇ ꯁꯥꯕꯅ ꯉꯥꯎꯕꯅꯤ ꯀꯩꯅꯣ
ꯇꯋꯔ ꯑꯃ ꯂꯩꯗꯅ ꯑꯍꯥꯟꯕꯗꯣ
ꯑꯥ
ꯑꯗꯨ ꯇꯋꯔ ꯑꯅꯤ ꯁꯨꯕꯗꯣ ꯑꯗꯨꯒꯤ ꯃꯅꯤꯡꯗꯨꯗ ꯁꯣꯔꯠꯀꯠ ꯂꯩꯕꯅꯦꯕ ꯑꯥ ꯇꯔꯨꯡꯔꯣꯝ ꯑꯋ ꯂꯩ ꯃꯅꯥꯏꯔꯣꯝꯗꯣ ꯂꯪꯒꯣꯔꯣꯝ ꯈꯪꯕꯔ ꯇ꯭ꯔꯣ ꯑꯗꯨꯔꯣꯝꯗ ꯅꯤꯡꯉꯥꯏ ꯁꯣꯔꯠꯇ ꯁꯣꯔꯠꯀꯠꯇꯣ ꯑꯗꯨꯔꯣꯝ ꯆꯠꯂꯗꯤ ꯈꯔ ꯐ꯭ꯔꯦꯁ ꯑꯣꯏꯗ ꯑꯩꯅ ꯈꯟꯕꯗ
ꯑꯗꯨ ꯆꯠꯇꯤ ꯆꯠꯇꯔꯤ ꯂꯝꯕꯤ ꯇꯨꯕꯨꯗꯤ ꯈꯪꯉꯦ ꯑꯗꯨ ꯁꯣꯝ ꯅꯀꯟꯗ ꯆꯠꯇꯣꯏꯅꯦ ꯀꯥꯏꯅ ꯇꯥꯛꯑꯦꯕ
ꯑꯣ ꯃꯤ ꯑꯗꯨꯝ ꯆꯠꯄ ꯎꯕꯅꯦ ꯑꯗꯨꯔꯣꯝꯗ ꯆꯠꯂꯗꯤ ꯄꯦꯁ ꯈꯔ ꯐ꯭ꯔꯦꯁ ꯑꯣꯏ
ꯏꯁꯇꯤꯌꯔ ꯀꯥꯕꯗꯣ ꯌꯥꯝ ꯋꯥꯏꯕ ꯑꯁ ꯇꯔ ꯏꯁꯇꯤꯌꯔꯗꯣ ꯑꯥ ꯑꯩ ꯑꯍꯥꯟꯕ ꯆꯠꯄꯗꯠ ꯀꯥꯈꯠꯄꯗꯗꯤ ꯇ꯭ꯤꯔꯗ ꯀꯥꯈꯠꯂꯦ ꯑꯗꯨꯗꯨꯒ ꯑꯅꯤꯁꯨꯕꯒꯤꯗꯤ ꯅꯥꯀꯟꯗꯀꯣ ꯊꯣꯛꯐꯝ ꯂꯩꯕꯗꯣ ꯀꯨꯝꯗꯔꯛꯑꯦ ꯑꯗꯨꯗ ꯑꯣꯏꯅ ꯈꯣꯏꯒꯤ ꯃꯀꯣꯟ ꯂꯩꯔꯝꯃꯦꯕ
ꯑꯣ ꯑꯣ
ꯊꯨꯒꯥꯏꯒꯦ ꯇꯧꯕ
ꯑꯗ ꯑꯩꯒ ꯆꯠꯃꯤꯟꯅꯕ ꯃꯤꯗꯨꯅ ꯅꯪ ꯅꯇꯣꯝ ꯂꯩꯍꯧꯑꯣꯌꯦ ꯑꯩꯇꯣꯝꯇ ꯂꯩꯔꯒ ꯊꯨꯒꯥꯏꯑꯣꯌꯦ ꯃꯥ ꯁꯣꯛꯅꯤꯡꯗꯦꯌꯦ
ꯑꯥ ꯀꯤꯗ꯭ꯔꯅꯦ ꯅꯪꯗꯤ
ꯀꯤꯌꯦ ꯑꯗꯨ ꯑꯣꯏꯇꯥꯔꯖꯨ ꯊꯨꯒꯥꯏꯅꯤꯡꯕ ꯑꯃ ꯐꯥꯎꯕ ꯎꯝ
ꯃꯍꯥꯎ ꯇꯝꯅꯤꯡꯕꯗꯣ ꯈꯣꯏꯅ ꯆꯤꯛꯄ ꯀꯩ ꯆꯤꯛꯄ ꯍꯥꯏꯕ꯭ꯔꯥ
ꯍꯣꯏ ꯍꯣꯏ ꯆꯤꯛꯄꯥ
ꯑꯣ ꯑꯗꯨꯗꯣ ꯃꯍꯥꯎ ꯇꯝꯅꯤꯡꯕꯗꯣ ꯍꯥ
ꯅꯥ ꯑꯗꯨꯒꯤ ꯅꯠꯇꯕ ꯑꯥ ꯃꯍꯥꯎ ꯇꯪꯅꯤꯡꯗꯦ ꯑꯗꯨꯒꯤ ꯅꯠꯇꯦ ꯑꯩ ꯃꯀꯣꯟꯗ ꯁꯨꯝ ꯔꯥꯎꯟ ꯇꯥꯔꯒꯒ ꯂꯩꯕꯗꯨꯗ ꯗꯛ ꯀ ꯂꯥꯎꯟ ꯊꯨꯒꯥꯏꯔꯒ
ꯑꯣ ꯔꯥꯎꯟ ꯑꯣꯏꯕ ꯑꯗꯨꯗꯤ ꯁ ꯁꯥꯊꯤꯔꯝꯗꯧ ꯃꯥꯜꯂꯤ ꯈꯣꯏ ꯈꯣꯏ ꯈꯣꯏ ꯈꯣꯏꯗꯁꯨ ꯂꯩꯗꯅ ꯆꯤꯛ ꯄꯗ ꯌꯥꯝ ꯅꯥꯗꯕꯁꯨ ꯂꯩꯥ ꯆꯤꯛꯄꯗ ꯌꯥꯝ ꯅꯥꯕꯁꯨ ꯂꯩ ꯑꯗꯨꯃꯥꯏꯟ ꯂꯩ
ꯈꯪꯗꯦ ꯑꯩꯗꯤ ꯑꯝꯕꯥꯎ ꯆꯤꯛꯇ꯭ꯔꯤ ꯑꯗꯨ ꯀꯩꯅꯣ ꯇꯧꯋꯦꯕ ꯃꯣꯏꯗꯤ ꯃꯣꯏꯗꯤꯀꯣ ꯑꯈꯣꯏꯅ ꯊꯨꯒꯥꯏꯕꯁꯦ ꯃꯣꯏ ꯃꯁꯛ ꯈꯪꯉꯦ ꯍꯥꯏꯌꯦꯕ
ꯑꯥ ꯑꯥ ꯍꯣꯏ ꯄꯥꯡꯉꯛꯄꯅꯦꯀꯣ ꯐꯖꯟ ꯇꯥꯅꯕꯌꯦ ꯃꯣꯏꯗꯤ ꯖꯦꯠ ꯖꯦꯠ ꯇꯥꯔꯛꯑꯒ ꯅꯞꯈ꯭ꯔꯗꯤ ꯎꯝ ꯃꯥꯥꯏ ꯃꯤꯠꯇꯒ ꯆꯤꯟꯒꯨꯝꯕꯗꯒ ꯀꯩꯅꯣ ꯇꯧꯔꯗꯤ ꯆꯤꯟꯗꯣ ꯑꯁ ꯀꯅꯥꯒꯤ ꯆꯤꯟ ꯍꯥꯢꯗꯨꯔꯥ ꯃꯤꯀꯤ ꯃꯤꯅꯥꯁ
ꯀꯩꯅꯣ ꯐꯤꯕꯝꯗꯤ ꯊꯤꯅꯤ ꯅꯥꯁꯨ ꯅꯥꯢ ꯍꯥꯢꯌꯦ ꯗꯣꯛꯇ꯭ꯔꯗꯒ ꯄꯨꯈꯠꯅꯕꯅꯦ
ꯌꯥꯝ ꯆꯤꯛꯑꯗꯤꯀꯣ ꯑꯗꯥ ꯈꯣꯏꯖꯦ ꯑꯃ ꯑꯆꯧ ꯑꯆꯧꯕꯖꯨ ꯂꯩꯕꯅꯦꯕ ꯑꯗꯨ ꯈꯔ ꯌꯥꯝ ꯆꯤꯛꯑꯗꯤ ꯃꯤ ꯁꯤꯕ ꯌꯥꯎꯔꯤꯕꯅꯤ
ꯍꯣꯏ ꯁꯥꯊꯤꯕ ꯂꯩ ꯍꯥꯏ
ꯎꯝ ꯑꯩꯗꯤ ꯑꯩꯗꯤ ꯈꯣꯏ ꯆꯥꯏ
ꯆꯥꯕ ꯌꯥꯕ ꯂꯩꯕ꯭ꯔꯣ
ꯎꯝ ꯃꯆꯥꯗꯣ ꯆꯥꯕ ꯌꯥꯕ ꯂꯩ
ꯑꯣ ꯃꯤꯅ ꯌꯥꯝ ꯍꯥꯎꯋꯦ ꯀꯥꯏ ꯍꯥꯏꯅꯩ
ꯍꯥꯎꯋꯦ ꯃꯆꯥꯗꯣ ꯀꯩ ꯍꯥꯏꯁꯤꯔꯦ ꯑꯈꯣꯏꯒꯤ ꯈꯨꯕꯤ ꯈꯨꯕꯤ ꯅꯠ ꯇꯦ ꯑꯃ ꯔꯤꯡ ꯐꯤꯡꯒꯔ ꯇꯥꯡꯉꯤ ꯍꯣꯏ
ꯑꯩ ꯃꯤꯅ ꯐꯣꯇꯣ ꯊꯥꯒꯠꯂꯛꯄꯗꯗꯤ ꯎꯔꯦ ꯑꯗꯨ ꯆꯥꯗꯤ ꯆꯥꯗ꯭ꯔꯤꯀꯣ
ꯌꯥꯝ ꯍꯥꯎꯋꯦ ꯑꯩꯒꯤꯗꯤ
ꯑꯃ ꯌꯨꯇꯨꯕꯔ ꯑꯃ ꯂꯩꯕꯗꯣ ꯈꯪꯕ꯭ꯔꯥ ꯗꯦꯜꯂꯤꯗ ꯂꯩꯕꯗꯣ ꯃꯠ ꯀꯣꯄꯜꯗꯣ
ꯂꯤꯗ ꯂꯩꯕ ꯀꯣꯄꯜ
ꯑꯅꯤ ꯑꯃ ꯂꯩꯕꯅꯤꯅꯦ
ꯑꯅꯤ ꯂꯩꯇ꯭ꯔꯦ ꯑꯗꯨ ꯍꯣꯏ ꯑꯥ ꯗꯦꯜꯂꯤ ꯈꯣꯏꯗꯖꯨ ꯐꯪꯉꯝꯕ ꯌꯥꯢ ꯑꯗꯣ ꯑꯌꯥꯝꯕꯗꯤ ꯀꯩꯅꯣ ꯅꯥꯒꯥꯂꯦꯟꯗꯣ
ꯑꯗꯨꯝ ꯄꯨꯁꯜꯂꯛꯄꯅꯤꯗ ꯇꯥꯡꯅ ꯌꯣꯟꯗꯦꯕ
ꯑꯣ ꯑꯩꯗꯤ ꯌꯥꯝ ꯍꯥꯎꯕ ꯍꯥꯏꯇꯥꯔꯦ ꯑꯗꯨ ꯄꯣꯠꯇꯣ
ꯈꯪꯗꯦ ꯑꯃꯨꯛꯐꯥꯎ ꯆꯥꯗ꯭ꯔꯤꯝꯅꯤꯅ ꯑꯩꯗꯤ
ꯃꯤ ꯈꯔꯗꯤ ꯆꯥꯕ ꯌꯥꯗꯕ ꯂꯩꯕꯅꯦ ꯑꯦꯂꯔꯖꯤꯛ ꯑꯣꯏꯕ ꯂꯩꯕ
ꯑꯣ ꯑꯗꯨꯗꯤ ꯈꯪꯗꯦ ꯀꯤꯖꯩꯍꯦ
ꯑꯦꯂꯔꯖꯤꯛ ꯆꯥꯟꯅꯗꯕ ꯈꯣꯏꯗꯣ ꯃꯥꯏ ꯃꯤꯠ ꯄꯣꯝꯊꯣꯛꯄꯅꯦꯕ ꯑꯗꯣ ꯑꯩꯗꯤ ꯀꯩꯁꯨꯛ ꯇꯧꯗꯦꯗ ꯌꯥꯝ ꯍꯥꯎꯅ ꯆꯥꯏ ꯑ ꯑꯗꯨꯒ ꯍꯥꯎꯕ ꯄꯣꯠꯆ
ꯌꯥꯝ ꯍꯥꯎꯅ ꯆꯥꯕ꯭ꯔꯥ
ꯀꯔꯤꯗꯩ ꯍꯦꯜꯂꯦ ꯍꯥꯏꯁꯤꯔ ꯌꯦꯟꯗꯩ ꯍꯦꯜꯂꯦꯗ ꯀꯥꯏ ꯑꯁ
ꯀꯃꯥꯏꯅ ꯇꯦꯁꯇꯣ ꯀꯃꯥꯏꯅ ꯑꯣꯏꯒꯦꯕ
ꯎꯝ ꯑꯁ ꯀꯃꯥꯏ ꯍꯥꯏꯗꯣꯏꯅꯣ ꯌꯥꯝ ꯑꯁ ꯑꯩꯈꯣꯏ ꯀꯃꯥꯏ ꯍꯥꯏꯁꯤꯔꯥ ꯊꯥꯎꯒꯤ ꯊꯥꯎꯒꯤ ꯃꯍꯥꯎ ꯑ ꯑ ꯑꯗꯨꯃꯥꯏ ꯀꯩꯍꯥꯏꯁꯤꯔꯥ ꯇꯦꯛ ꯇꯦꯛ ꯇꯧꯕ ꯁꯥꯏꯕꯗ ꯀꯩꯅꯣ ꯇꯧꯔꯛꯄꯁꯨ ꯌꯥꯏ ꯍꯣꯏ ꯑꯗꯣ ꯌꯥꯝ ꯍꯥꯎꯋꯦ ꯀꯃꯥꯏꯅ ꯍꯥꯏꯗꯣꯏꯅꯣ ꯃꯍꯥꯎꯗꯣ ꯈꯪꯗꯦꯗ ꯑꯗꯨꯝ ꯏꯆꯝ ꯆꯝꯕꯒꯨꯝ ꯇꯧꯔꯒ ꯌꯥꯝ ꯍꯥꯎꯋꯦ
ꯑꯗꯨ ꯌꯥꯝ ꯇꯥꯡꯉꯦꯕꯀꯣ ꯅꯣꯔꯃꯦꯜ ꯅꯣꯔꯃꯦꯜ ꯄ꯭ꯔꯥꯏꯁꯇꯗꯤ ꯀꯌꯥꯒ ꯑꯣꯏ ꯀꯦ ꯃꯄꯥꯟꯂꯣꯝꯗꯗꯤ ꯑꯃꯨꯛ ꯁꯤꯗꯒꯤ ꯑꯃꯨꯛ ꯄꯨꯊꯣꯛꯄꯅꯤꯅ ꯑꯃꯨꯛ ꯇꯥꯡꯉꯦꯕꯀꯣ ꯂꯤꯁꯤꯡꯒ ꯌꯧꯕ ꯍꯦꯟꯕꯅꯦ
ꯍꯣꯏ ꯍꯣꯏ ꯍꯣꯏ ꯈꯪ ꯃꯤ ꯑꯩꯗꯤꯀꯣ ꯑꯩꯈꯣꯏ ꯈꯨꯟꯗ ꯑꯣꯏꯔꯗꯤꯀꯣ ꯃꯤꯁꯤꯡꯖꯦ ꯑꯩꯅ ꯈꯪꯕꯁꯦ ꯎꯝ ꯑꯗꯨꯒꯨꯝꯕ ꯃꯌꯨꯝꯗꯣ ꯈꯣꯏ ꯈꯣꯏꯒꯤ ꯃꯀꯣꯟꯗꯣ ꯑꯗꯨꯝ ꯎꯔ ꯗꯤ ꯑꯗꯨ ꯈꯣꯏꯒꯤ ꯌꯨꯝꯗꯣ ꯆꯥꯎꯔꯗꯤ ꯑꯗꯨꯒꯤ ꯆꯥꯎꯕ ꯃꯇꯨꯡꯏꯟꯅ ꯈꯨꯟꯗꯗꯤ ꯌꯣꯟꯅꯕꯅꯦꯕ ꯑꯗꯨꯃꯥꯏꯅ
ꯑꯣ ꯌꯣꯛꯁꯨ ꯌꯣꯛꯅꯕ꯭ꯔꯥ
ꯍꯣꯏꯖꯦ ꯑꯗꯨ ꯍꯣꯏꯗꯤ ꯌꯣꯛꯅꯗꯦꯗ ꯀꯩ ꯍꯥꯏꯁꯤꯔ ꯑꯗꯨꯝ ꯊꯤꯕ ꯆꯠꯄꯅꯦ ꯂꯝꯗꯀꯣ
ꯆꯤꯡꯗ
ꯑꯥ ꯗꯥꯎ ꯐꯕꯈꯣꯏꯅ ꯐꯪꯕ ꯋꯥꯅꯦꯕ ꯑꯗꯨ ꯀꯣꯏꯍꯤ ꯊꯛꯄꯒꯤꯗꯤ ꯑꯗꯨꯗꯤ ꯂꯣꯏꯅꯩꯗꯅ
ꯑꯣ ꯑꯥ ꯑꯦ ꯇꯣꯉꯥꯟꯕ꯭ꯔꯣ
ꯍꯣꯏ ꯂꯣꯏ ꯇꯣꯉꯥꯜꯂꯦꯗ
ꯑꯣ ꯑꯗꯨ ꯈꯛꯇꯪ ꯆꯥꯕ ꯌꯥꯕ ꯑꯗꯨꯗꯨꯅ
ꯑꯣ ꯃꯆꯥ ꯃꯆꯥ ꯆꯥꯟ ꯑꯣ ꯑꯗꯨꯃꯥꯏꯟ
ꯈꯣꯍꯤ ꯂꯩꯕꯁꯨ ꯌꯥꯎꯋꯦ ꯂꯩꯇꯕꯁꯨ ꯌꯥꯎꯋꯦ ꯍꯥꯏꯗꯅ ꯑꯗꯨ ꯀꯃꯥꯏ ꯈꯪꯒꯦ
ꯇꯣꯉꯥꯜꯂꯦ ꯑꯗꯨꯝ ꯃꯁꯛꯇ ꯑꯗꯨꯝ ꯇꯣꯉꯥꯟꯕꯅꯤꯅ ꯈꯣꯏꯍꯤ ꯀꯩꯅꯣ ꯂꯧꯕ ꯈꯣꯏꯗꯤ ꯈꯔ ꯄꯤꯛ ꯄꯅꯦ
ꯈꯪꯗꯦ ꯑꯗꯣ ꯑꯩꯈꯣꯏꯗꯤ ꯑꯝ ꯈꯣꯏ ꯍꯥꯏꯔꯒꯗꯤ ꯑꯃꯈꯛꯇꯅꯦ ꯈꯪꯉꯤꯕ
ꯈꯣꯏ ꯐꯥ
ꯂꯣꯏꯅꯃꯛ ꯆꯟꯈ꯭ꯔꯦ ꯈꯣꯏꯗ ꯃꯁꯛ ꯀꯩꯝ ꯈꯪꯗꯦꯕ
ꯌꯥꯝ ꯍꯥꯎꯕꯅꯤ ꯑꯗꯨ ꯆꯥꯟꯁ ꯐꯪꯉꯅꯤ ꯅꯪꯁꯨ ꯇ꯭ꯔꯥꯏ ꯇꯧꯕꯤꯌꯨ ꯑꯗꯨ ꯀꯍꯥꯏꯁꯝ ꯃꯁꯛ ꯃꯁꯛ ꯎꯕꯗꯗꯤ ꯀꯩ ꯍꯥꯏꯁꯦꯔ ꯃꯤꯁꯤꯡꯁꯦ ꯇꯨꯀꯆꯩ ꯇꯨꯀꯆꯩꯗꯤ ꯍꯥꯏꯑꯕꯣ
ꯎꯝ
ꯇꯦꯁ ꯈꯪꯒꯔꯒ ꯗꯤ ꯃꯍꯥꯎ ꯈꯪꯈ꯭ꯔꯒꯗꯤ ꯌꯥꯝꯅ ꯏꯗꯤꯛ ꯆꯨꯁꯟꯕꯗꯣ
ꯑꯥ ꯑꯥ ꯑꯁ ꯑꯗꯨ ꯇꯧ ꯑꯗꯨ ꯆꯥꯍꯧꯒꯦꯗ ꯑꯗꯨ ꯌꯥꯝ ꯆꯥꯅꯤꯡꯉꯦꯗ ꯑꯗꯨꯝ ꯈꯟꯕꯗꯣ
ꯆꯦꯁ
ꯑꯩꯗꯤ ꯆꯥꯗꯕ ꯀꯨꯏꯔꯝꯅꯤꯅ ꯑꯗꯨꯝ ꯆꯥꯅꯤꯡꯉꯤ
ꯑꯂꯨ ꯑꯥꯂꯨ ꯏꯔꯣꯟꯕ ꯑꯣꯏꯅ ꯆꯋꯣ ꯅꯪꯗꯤ ꯑꯗꯨꯅ ꯍꯦꯟꯅ ꯄꯥꯛꯆꯕ ꯍꯦꯜꯂꯦ ꯍꯦ ꯑꯂꯨ ꯏꯔꯣꯜꯂ ꯆꯥꯎ ꯑꯂꯨ ꯁꯥꯛ ꯑꯂꯨ ꯏꯔꯣꯟꯕ ꯑꯗꯩꯩ ꯆꯥꯛ ꯉꯧꯕ ꯍꯋꯥꯏ ꯆꯅꯥ
ꯑꯥ ꯑꯗꯨꯒ ꯄꯟꯅꯤꯔ ꯍꯥꯌꯣ ꯄꯟꯅꯤꯔ
ꯄꯅꯤꯔꯁꯨ ꯊꯣꯡꯕ꯭ꯔꯣ ꯃꯣꯏꯗꯣ
ꯍꯣꯏ
ꯃꯣꯏ ꯄꯔꯅꯤꯔ ꯊꯣꯡꯕꯁꯦ ꯀꯃꯥꯏ ꯊꯣꯡꯒꯦ ꯑꯩꯈꯣꯏꯒꯤ ꯈꯨꯊꯣꯡ ꯊꯣꯡꯕ꯭ꯔꯕ
ꯑꯩꯗꯤ ꯑ ꯃꯅꯤꯄꯨꯔ ꯀꯩꯅꯣꯗ ꯑꯝꯐꯥꯎ ꯆꯥꯔꯛꯇꯦ ꯁꯤꯗ ꯑꯍꯥꯟꯕꯅꯦ ꯄꯔꯅꯤꯔꯁꯦ
ꯑꯣ ꯍꯥꯎꯕ꯭ꯔꯥ
ꯍꯥꯎꯇꯦ
ꯈꯣꯢ ꯁꯤꯒꯤꯗꯤ ꯍꯥꯎꯋꯤ
ꯃꯣꯏꯁꯦ ꯁꯨꯃꯥꯏ ꯇꯧꯕꯅꯦꯕ ꯈꯥꯃꯦꯟꯗꯣ ꯂꯣꯏ ꯇꯛꯈꯥꯏꯔꯦꯗꯅ
ꯎꯝ ꯀꯩ ꯈꯥꯃꯦꯟ ꯇꯣ
ꯈꯥꯃꯦꯟ ꯑꯁꯤꯟꯕꯗꯣ ꯑꯁꯤꯟꯕꯗꯣ ꯑ ꯑꯗꯣ ꯇꯛꯈꯥꯏꯔꯦ ꯑꯗꯨꯒ ꯃꯌꯥꯝ ꯇꯛꯈꯥꯏꯔꯒ ꯑꯗꯨꯗꯣ ꯉꯧ ꯉꯧ ꯉꯧꯔꯒ ꯃꯍꯤꯗꯣ
ꯎꯝ
ꯄꯨꯔꯥ ꯁꯤꯅꯤ